ꯑ
ꯇꯥꯔꯥꯕ
ꯑꯥꯎ ꯇꯥꯅꯦꯦ ꯇꯅꯤ
ꯑꯌꯨꯛꯇꯅ ꯈꯔ ꯅꯨꯡꯉꯥꯏꯅꯦꯔꯣꯁꯦ ꯑꯩꯗꯤ ꯊ ꯍꯥ ꯊꯗꯅ
ꯇ
ꯎꯝ
ꯀꯌꯥꯔꯣ ꯁꯨ ꯀꯦ
ꯃꯔꯤꯗ
ꯏꯃꯥ ꯍ ꯌꯥꯝꯅꯍꯦ ꯑꯩ ꯃꯈꯣꯟꯅ ꯌꯥꯝ ꯊꯣꯛꯈꯔꯤꯁꯦ ꯐꯦꯟ ꯀꯟꯅꯣ ꯊꯥꯕ ꯏꯥꯕ
ꯇꯥꯗꯅ
ꯎꯝ
ꯐꯣꯟꯊ ꯈꯔꯦ ꯌꯥꯖ ꯂꯅ
ꯎꯝ
ꯏꯃ ꯍꯣꯏ ꯁꯥꯗ ꯀꯏ ꯁꯔꯣ
ꯑꯩ ꯉꯁꯥꯏꯗꯁꯨ ꯇꯧꯋꯦ ꯑꯩꯅ ꯄꯥꯁꯕꯨꯛꯀꯇꯦꯝꯒꯗ ꯀꯔꯤ ꯑꯦꯇꯦꯝ ꯑꯩ
ꯄꯥꯟ ꯀꯥ ꯃꯇꯔ ꯀꯥ ꯊꯥ ꯑꯣ ꯍꯥꯏ
ꯐꯔꯥꯞꯄꯔꯝ
ꯑ ꯑꯗꯨ
ꯃꯥꯕꯦꯂ ꯆꯈ꯭ꯔꯕꯝ
ꯍꯥꯥ
ꯑꯃꯥꯡ ꯉꯕꯦ ꯑꯦꯥꯏ ꯇ ꯍꯣꯣ
ꯎꯝ
ꯀꯔꯤꯌꯦ
ꯑꯩꯁꯨ ꯉꯥ ꯕꯦꯂꯦꯟꯁ ꯂꯣꯏꯗꯅ ꯍꯥꯞꯐꯠ ꯂꯩꯅꯤ
ꯎ ꯍ ꯍꯥꯏꯁꯤ
ꯃꯥꯥꯏ ꯅꯪꯒꯤ ꯄꯩꯁꯥꯗꯨꯣ ꯂꯣꯏ ꯆꯅꯤꯄꯥꯥꯟ ꯆꯃꯥꯄꯜ ꯑꯋꯥꯏꯃꯨꯛ ꯀꯛꯈꯤꯗꯣꯏꯔꯕ
ꯀꯛꯈ꯭ꯔꯦ ꯍꯥꯏꯕ ꯑꯗꯨ ꯑꯗꯨꯝ ꯀꯛꯈ꯭ꯔꯦ ꯍꯥꯏꯕ ꯃꯥꯏꯅ ꯆꯠꯄꯒꯤ ꯀꯥꯃꯅꯤ ꯍꯥꯏꯕ ꯍꯣꯏ
ꯐꯃꯨꯗ ꯔꯖꯤꯗꯌꯥ
ꯁꯪꯕꯣ ꯑꯩꯅ ꯃꯉꯣꯟꯗ ꯍꯥꯞꯄꯨꯕꯒꯤꯅꯤ ꯀꯩꯅꯣ ꯂꯨꯄꯥ ꯀꯌꯥꯅꯣ ꯀꯃꯥꯏꯅ ꯆꯠꯂꯦ ꯍꯥꯏꯕꯅꯤ ꯗꯨꯀꯥꯀꯔ ꯑꯣꯏꯣꯏ ꯌꯥꯏ ꯀꯥ ꯑꯣꯏꯣꯏ ꯌꯥ ꯑꯗꯨ ꯀꯝ
ꯑ ꯀꯩꯒꯤꯃꯥꯏ ꯃꯅ ꯆꯠ ꯊꯃꯤꯗꯨꯣ ꯄꯥꯎꯝꯗꯣ
ꯌꯥꯔꯣꯏ ꯑꯩ ꯑꯣꯟꯊꯣꯛꯇꯗꯤ ꯌꯥꯔꯣꯏ ꯑꯣꯟꯊꯣꯛꯀꯦ ꯑꯗꯨꯅꯤ
ꯐꯃꯦ
ꯑ ꯌꯥꯝ ꯍꯧꯥꯎꯋꯦ
ꯀꯣꯏꯅ
ꯒꯦꯠ ꯍꯥꯡꯇꯣꯛꯄꯒꯤ ꯃꯈꯣꯟꯁꯤꯕꯨꯕ ꯑꯣꯗ ꯀꯔꯣ ꯑꯗꯦ ꯎꯝ ꯀꯁꯦ
ꯑꯥꯎ
ꯆꯥꯊꯣ ꯃꯤꯌꯣ ꯆ꯭ꯔꯣ
ꯍꯒ
ꯀꯩꯖꯥꯡ ꯊꯣꯡꯒꯦ ꯈꯜꯜꯂꯤꯉꯣ
ꯈꯪꯒꯦ ꯀ ꯔꯁꯃꯥ ꯂꯩ ꯑꯁꯤ ꯑꯁꯤ ꯐꯣꯡꯒꯟꯖꯦ
ꯎꯝ ꯅꯣꯟꯗꯗꯣ ꯉꯔꯥꯡ ꯐꯣꯟ ꯇꯧꯔꯛꯄ꯭ꯔꯣ ꯑꯩꯉꯣꯟꯗꯁꯨ ꯀꯌꯥꯅꯛ ꯇꯧꯔꯝꯕꯅꯦ ꯑꯩꯅ ꯁꯤꯗ ꯑꯩꯈꯣꯏ ꯑꯉꯥꯡ ꯈꯔ ꯂꯩ ꯍꯥꯏꯕꯒꯤ ꯃꯥꯅ ꯇꯧꯔꯛꯈꯤꯕꯁꯤ ꯇꯧꯔꯛꯈꯤꯕꯁꯤ ꯍ ꯍꯟꯖꯟ ꯍꯟꯖꯟꯟꯅꯦ ꯃꯥꯅ ꯇꯧꯔꯛꯏꯁꯦ ꯑꯩꯅ ꯊꯧꯕꯥꯜꯗꯒꯤ ꯑꯩ ꯅꯥꯀꯟꯗ ꯑꯅꯤ ꯂꯩ ꯍꯥꯏꯔꯨꯕꯒꯤ ꯑꯁꯦꯡꯕꯅꯦ ꯗꯣꯟꯗꯣꯟꯗ ꯇꯧꯔꯛꯏꯅꯦ ꯑꯗꯣ
ꯀꯔꯗꯤꯦ
ꯑꯗꯨꯅ ꯑꯩꯅ ꯑꯩꯈꯣꯏꯁꯦ ꯑꯗꯨ ꯇꯧꯔꯑꯣ ꯍꯣꯏ ꯑꯩꯈꯣꯏ ꯈꯪꯗꯦ ꯅꯣꯏ ꯆꯦꯗꯣ ꯄꯥꯏꯔꯛꯇꯦ ꯇꯧꯗꯦ ꯍꯥꯏ ꯍꯟꯖꯤꯅꯦ ꯑꯩꯅ ꯋꯥꯔꯤ ꯁꯥꯟꯅꯕ ꯍꯥꯏꯔꯨꯔꯦꯕ ꯑꯗꯨꯒꯤ ꯍꯧꯛ ꯍꯆꯠ ꯍꯅ ꯇꯧꯔꯦ ꯑꯩ ꯉꯣꯛꯅꯤꯡ ꯉꯄꯁꯤ
ꯆꯄꯥ
ꯈꯣꯏ ꯨꯃꯤꯗ ꯍꯁꯤ ꯉ ꯀꯗꯩꯅꯣ
ꯏꯄꯥ ꯃꯤꯅꯤꯖꯣ
ꯎꯝ ꯅꯪ ꯏ ꯄꯒꯦ
ꯎꯝ
ꯅꯪꯗꯤ ꯣꯜꯒꯩꯦ ꯉꯝꯃꯨ ꯌꯦ
ꯍꯗꯤ
ꯐꯗ ꯌꯥꯅꯤ
ꯄꯟ꯭ꯔ ꯑꯣ
ꯇ ꯑꯩꯗꯤ ꯑꯩꯗꯤ ꯌꯦꯡꯉꯦ
ꯀꯗ
ꯐꯣꯟꯗ ꯌꯦꯡꯉꯤꯅꯦ ꯀꯩꯅꯣ ꯅꯪꯗꯤ ꯃꯦꯁꯤꯔꯣꯏꯔꯣ ꯅꯗ ꯅ ꯑꯗꯨ ꯋꯥꯪꯍꯩꯗ ꯏꯁꯦꯁ
ꯎꯗꯗ ꯄꯖꯗꯤ
ꯑꯗꯨꯅꯦ ꯔꯣꯅꯥꯜ ꯔꯣꯅꯥꯜꯗꯣ ꯕꯠ ꯄꯥꯝꯖꯗꯦ ꯍꯥꯏꯁꯦ ꯭ꯔꯤꯌꯥ ꯁꯥꯎꯔꯛꯑꯅꯤ
ꯑꯩꯈꯣꯏ ꯌꯦꯅꯤꯗ ꯍꯣꯏ ꯍꯦꯔꯣꯅꯥ ꯑꯗꯨꯝ ꯕꯦꯠ ꯄꯥꯝꯖꯗꯦ ꯌꯨꯝꯗ ꯁꯤꯅꯩ
ꯑꯔ ꯅ ꯇꯧꯔꯣ
ꯍꯣꯏ ꯑꯔꯕꯨꯅꯗ ꯀꯣꯔꯕ
ꯎꯝ
ꯑꯩꯈꯣꯏ ꯃꯦꯁꯤꯤꯅ ꯄꯥꯝꯝꯕ ꯍꯥꯏꯗ
ꯎꯝ ꯍꯒꯗꯪꯗꯤ ꯏꯖꯁꯤꯅꯣꯁꯦ
ꯍꯥꯥ
ꯌꯦꯟꯖꯥꯡ ꯁꯦꯝꯃꯕꯣ
ꯁꯦꯃꯦ ꯇꯧꯗ꯭ꯔꯔꯤꯗ
ꯎꯝ ꯎ ꯍ ꯍ ꯍ ꯑꯩꯒꯤ ꯑꯣꯗꯤꯣꯗꯣ ꯍꯥꯡꯗ꯭ꯔꯤꯅꯤ ꯁꯚꯦꯟꯇꯤꯟ ꯕꯥꯏ ꯊꯥꯔꯇꯤ ꯂꯩꯅꯤ ꯑꯗꯨ ꯀꯌꯥ ꯋꯥꯝꯗꯣꯏꯅ ꯏꯆꯦ ꯑꯗꯨꯗꯣ ꯄꯨꯔꯥ ꯀꯝꯄ꯭ꯂꯤꯠꯣꯏꯕꯒ ꯊꯥꯗ꯭ꯔꯒ ꯑꯗꯨꯝ ꯄꯩꯁꯥ ꯆꯪꯍꯧꯗꯣꯏꯔꯣ
ꯍꯗ ꯑꯗꯨ
ꯑꯗꯨ ꯑꯗꯨ ꯇꯧ ꯑꯗꯨꯒꯤ ꯄꯩꯁꯥ ꯆꯪꯕꯗꯨꯅꯦ ꯑꯩꯒꯤ ꯑꯦꯀꯥꯎꯟꯗ ꯆꯪꯍꯜꯂꯛꯑꯅꯤꯕ ꯑꯩꯅ ꯑꯩ ꯁꯤꯟꯇꯣꯛ ꯑꯩꯗꯨꯅꯦ ꯍꯪꯉꯣ ꯅꯪꯁꯨ ꯑꯩ ꯁꯤꯟꯇꯣꯛꯑꯗꯕꯅꯦ ꯄꯥꯁꯕꯨꯛꯀꯤ ꯑꯦꯀꯥꯎꯟ ꯅꯝꯕꯔꯗꯣ ꯍꯥꯞꯆꯜꯂꯒꯅꯦ ꯁꯤꯟꯇꯣꯛꯑꯗꯕꯅꯦ ꯑꯩ ꯑꯗꯨꯗꯤ ꯑꯗꯨꯝ ꯌꯥꯎꯖꯅꯦꯦ ꯌꯥꯎꯖꯥ ꯂꯩꯔꯦ ꯀꯩꯅꯣ ꯇꯧꯕꯅ ꯐꯩꯗꯅ
ꯎꯝ
ꯦ ꯀꯔꯤꯅ ꯃꯤ ꯁꯤ ꯀꯦ ꯀꯦꯒ ꯂ
ꯀꯩꯅꯩꯅ
ꯒꯦꯠ ꯃꯈꯣꯟꯁꯦ ꯍꯧꯃꯜꯂꯦ ꯍꯥꯏꯕ ꯍꯥꯟꯅꯒꯤ ꯀꯦꯔꯦ ꯀꯦꯔꯦ ꯀꯦꯔꯦ ꯀꯦꯔꯦ ꯂꯥꯎꯋꯦꯕꯀꯣ ꯍꯧꯖꯤꯛꯁꯤꯅ ꯀꯃꯥꯏ ꯍꯥꯏꯅꯤ ꯉꯥꯛꯁꯟꯅꯕ ꯀꯩꯅꯣ ꯍꯥꯞꯄꯒꯤ ꯅꯨꯡꯁꯤꯠ ꯁꯤꯠꯂꯀꯥꯟꯗꯒ ꯍꯥꯇꯣꯛꯇꯅꯕ ꯁꯦꯝꯃꯨꯕ ꯊ꯭ꯔꯣ ꯊ꯭ꯔꯨ ꯊ꯭ꯔꯨ ꯂ ꯍꯥꯏꯕ
ꯍꯧꯖꯤꯛꯁꯤꯅ ꯄꯪꯇꯣꯝꯅ ꯇꯨꯝꯅꯤꯡꯡ ꯂꯩꯩ ꯂꯣꯟꯗꯣꯟ ꯏꯕꯥꯅꯤꯒ ꯋꯥꯔꯤ ꯁꯥꯟꯅꯔꯕ ꯅꯪꯒꯕꯨꯗꯤ ꯑꯩ ꯑꯩꯅ ꯉꯥꯡꯕ ꯅꯪꯅ ꯉꯥꯡꯕ ꯃꯇꯝꯕꯨ ꯐꯪꯉꯗꯤ ꯐ ꯀꯔꯤ ꯍꯥꯏꯅꯤ ꯑꯃꯅ ꯑꯃꯅ ꯉꯥꯡꯕ ꯇꯥꯅꯤ
ꯗꯣꯟꯗꯣꯟ ꯏꯕꯥꯅꯤ ꯁꯥꯟꯅꯔꯕ ꯑꯩꯅ ꯋꯥ ꯉꯥꯡꯅꯤꯡꯉꯀꯥꯟꯗ ꯃꯥꯁꯨ ꯋꯥ ꯉꯥꯡꯖ ꯍꯖꯤꯜꯂꯛꯑꯅꯦꯕ ꯑꯗꯨꯒ ꯂꯦꯞꯅꯗꯣꯏꯅꯦꯕ ꯉꯥꯡꯕ ꯍꯣꯡꯖꯟꯅꯔꯒ ꯅꯪ ꯍꯥꯏꯗꯣ ꯀꯩꯅꯣ ꯇꯣꯛꯍꯅꯔꯛꯇꯣꯏꯅꯦꯕ
ꯎꯝ
ꯏꯕꯥꯅꯤ ꯁꯥꯟꯅꯕꯗ ꯑꯃꯨꯛ ꯈꯔ ꯐꯔ
ꯇꯣꯗꯅꯤ ꯆꯔꯦ
ꯁꯦ ꯁꯦ ꯌꯥꯝ ꯌꯥꯝꯃꯤꯃꯦ ꯇꯇ ꯁꯊ ꯑꯣꯝ
ꯣꯏ ꯇꯔꯥꯃꯉꯥꯕꯨꯗꯤ ꯁꯨꯔꯦ ꯁꯥꯕ ꯇꯥꯃꯉꯥ ꯁꯨꯗ꯭ꯔꯦ ꯇꯔꯥꯍꯨꯝꯗꯣꯏ ꯇꯔꯥꯃꯔꯤ ꯅꯪꯒ
ꯑ ꯑꯗꯨ ꯄꯩꯁꯥꯒ ꯏꯃꯥꯟꯅ ꯑꯗꯨ
ꯄꯩꯁꯥꯅ ꯁꯥꯔꯠꯇ ꯍ
ꯑ ꯇꯅꯤ ꯎꯝ
ꯑꯩꯈꯣꯏ ꯃꯦꯗꯥꯝꯅ ꯑꯩꯈꯣꯏ ꯒꯥꯏꯠꯅ ꯐ ꯀꯩꯅꯣ ꯂꯩꯔ ꯇꯔꯤ ꯑꯦꯝ ꯂꯩꯔꯣꯏ
ꯂꯩꯔꯣ
ꯀꯥꯏꯗꯤ ꯄꯩꯁꯥꯅ ꯑꯃ ꯊꯣꯛꯏ ꯂꯩꯔꯨꯦ
ꯈꯔ ꯇꯥꯜ ꯍꯗ
ꯎꯝ ꯎꯝ
ꯑꯗ ꯃꯏꯔꯒ ꯂꯩ ꯌꯗꯤ ꯀꯂꯄ
ꯋꯥꯒꯥꯅꯤ ꯋꯥꯒꯥꯅꯤ ꯏꯕ ꯍꯒꯅꯤ ꯑ ꯇꯥꯎꯗꯅ ꯏꯕꯦꯝ
ꯋꯥꯡꯗꯣꯏꯅꯦ ꯑꯗꯨꯒ ꯑꯃꯨꯛ ꯂꯦꯞꯇꯣꯞ ꯑꯅꯧꯕ ꯑꯃ ꯂꯩꯔꯔ
ꯎꯝ
ꯍꯥꯏ ꯐꯣꯟꯒꯤ ꯑ ꯑꯄꯥꯒꯦ
ꯋꯥꯅꯦ ꯍꯥ ꯇꯒ
ꯑꯗꯨ ꯇꯥꯅ ꯑꯗꯨꯒ ꯅꯣꯡ ꯐꯥꯖꯅ ꯌꯨꯝ ꯆꯠꯄꯗ ꯅꯪ ꯂꯩꯔꯒ ꯊꯧꯗꯣꯏꯗꯨꯅꯦ ꯍꯦꯟꯅ ꯉꯥꯛꯇ
ꯇꯝꯃꯗꯤ ꯍꯩꯔꯗꯤ ꯇꯝꯃꯗꯤ ꯇꯧꯔꯅꯤ ꯀ ꯑꯦ
ꯅꯣꯏ ꯑꯦꯝ ꯌꯨꯗꯨꯒꯅꯦ ꯒꯥꯔꯤꯁꯦ ꯌꯥꯝ ꯄꯥꯛ ꯆꯠꯅꯗꯧ ꯆꯧꯗ ꯁꯤꯆꯦ ꯅꯪ ꯅ ꯆꯤꯟꯕꯗ
ꯃꯨꯛ ꯨꯅ ꯇꯧꯕ ꯑꯗꯨꯃꯥꯏꯅ ꯑꯩꯁꯨ ꯁ꯭ꯋꯥꯏ ꯅꯥꯀꯟꯁꯤꯗ ꯇꯧꯕ ꯍꯧꯔꯛꯏ ꯁꯤ ꯀꯃꯥꯏꯅ ꯀꯥꯞꯄꯦ ꯍꯥꯏꯔꯣ
ꯀꯩꯅꯣꯗ ꯑ ꯇꯣꯇꯦꯔ ꯆꯠꯂꯒ ꯇꯧꯗꯣꯅꯤ
ꯍꯣꯏ ꯃꯥꯏ ꯈꯣꯏꯖꯟꯕ ꯈꯁꯤ ꯀꯥꯞꯄ ꯌꯥꯒ ꯌꯥꯗ꯭ꯔꯥꯖꯥꯠꯂꯣ ꯑꯃ ꯅꯪꯒꯤ ꯑꯃ ꯄꯣꯔ ꯂꯩ ꯄꯣꯔ ꯂꯩꯕꯗꯣ
ꯎꯝ
ꯇꯨ ꯈꯣꯡ ꯂꯊꯣꯛ ꯀꯗ ꯑꯗꯨ ꯐꯅꯕ ꯍꯥꯏꯕꯒꯩꯅꯪ ꯍꯥꯏꯈꯤꯗꯥꯏ ꯅꯪꯅ
ꯍꯪꯗꯔ
ꯀꯅꯥꯒ ꯄꯨꯔꯒꯦꯅ
ꯍꯁ ꯐꯇꯦ
ꯅꯪꯕꯨ ꯆꯠꯀꯅꯤ ꯌꯥꯝ ꯍꯥꯏꯗꯥꯏꯅꯦ
ꯑꯀꯦ
ꯆꯠꯂꯣ ꯂꯨꯄꯥ ꯇꯔꯥꯑꯅꯤ ꯑꯗꯨꯗꯩ ꯌꯥꯝ ꯆꯠꯂꯤꯗꯨꯕꯨ
ꯑ ꯈꯪꯗ꯭ꯔ ꯃꯊ ꯑꯩꯗꯤ ꯐꯅꯦꯛ ꯐꯤꯔꯣꯜ ꯌꯥꯝ ꯂꯩꯅꯤꯡꯉꯦ ꯁꯥꯔꯤ ꯆꯠꯇꯔꯤꯅꯤꯅꯈꯣꯏꯁꯦ
ꯑꯦ ꯂꯩꯌꯨ ꯀꯩꯅꯣ ꯋꯥꯈꯩ ꯐꯤ ꯑꯣꯐꯔ ꯃꯌꯥꯝ ꯄꯤꯔꯛꯏꯗꯨꯗꯤ
ꯉꯥꯃꯨꯍꯣꯏ ꯃꯃꯥꯗ ꯄꯤꯔꯝꯝꯕ ꯋꯥꯡꯈꯩ ꯐꯤ ꯑꯃ ꯂꯩꯌꯦ ꯑꯗꯨꯒ ꯄꯥꯅꯕ ꯐꯨꯔꯤꯠ ꯂꯨꯄꯥ ꯆꯥꯝꯃꯉꯥ ꯄꯤꯕ ꯑꯃ ꯂꯩꯔꯒꯦ ꯇꯧꯕ
ꯅꯃꯥꯟꯅꯕꯤ ꯈꯪꯅꯕ ꯂꯩꯇ꯭ꯔꯣ ꯐꯤꯗꯛꯗꯣ ꯃꯥ
ꯑꯦ ꯑꯗꯨ ꯅꯠꯇꯦꯗ ꯑꯩꯈꯣꯏꯒꯤ ꯐꯖꯅꯥ ꯅꯦꯍꯔꯨ ꯅꯦꯛꯇ ꯇꯧꯔꯒ ꯇꯨꯔꯒ ꯐꯖꯅ ꯌꯣꯜꯂ ꯂꯩꯌꯦꯕ ꯀꯣꯇꯟꯒꯗ ꯅꯅ ꯀꯗ ꯅꯦꯍꯔꯨ ꯅꯛꯇꯣ ꯑꯗꯨ ꯑꯗꯨ ꯗ ꯇꯧꯔꯒ ꯄꯄꯔ ꯃꯆꯨꯒꯤ ꯑꯃ ꯂꯩꯒꯦ ꯇꯧꯕꯅꯦꯕ ꯄꯜꯄꯔ ꯃꯆꯨꯗꯣ ꯏꯅꯝꯃꯗꯒꯤꯩꯅ ꯐꯅꯦꯛꯌꯥꯝꯗꯤ ꯄꯨꯔꯛꯑꯦ ꯑꯗꯨꯏꯗꯣ ꯑꯉꯧꯕꯅ ꯅꯝꯃꯦꯕ ꯃꯥꯏꯗꯣ ꯑꯗꯨꯣ ꯆ ꯍꯦꯠꯇ ꯃꯃꯥꯗ ꯂꯩ ꯍꯥꯏꯑꯕ ꯐꯅꯦꯛꯇꯣ ꯑꯗꯨ ꯑꯩꯅ ꯋꯥꯏꯒꯦ ꯍꯥꯏ ꯍꯥꯏꯅꯦ
ꯍꯣꯏ ꯍꯣꯏ ꯐꯔꯦ ꯐꯔꯦ
ꯑꯗꯒꯤ ꯏꯃꯥꯒꯤ ꯇꯔꯥ ꯃꯌꯦꯛꯇꯣ
ꯑꯥ
ꯍꯕ꯭ꯔ
ꯈꯪꯉ
ꯑꯗꯨꯗꯨꯅ ꯕ꯭ꯂꯦꯛ ꯉꯥꯛꯇ ꯇꯧꯔꯒ ꯑꯗꯨꯗ ꯁꯦꯠꯁꯤꯔꯅ
ꯋꯥ ꯍꯣꯏ ꯂꯦꯛꯆꯔꯅꯤꯅ ꯁꯦꯠꯂ
ꯦ ꯃꯃꯤꯅꯥ ꯄꯥꯕꯅꯦ
ꯍꯣꯏ ꯑꯗꯣ